ꯑꯧ ꯆꯥꯕ ꯂꫭꯏꯕꯗ ꯉꯥꯏ ꯀꫭꯜꯂꯤꯛ ꯐꯦꯡꯉꯨꯕ ꯗꯨꯒ ꯍꯧꯖꯤꯛ ꯁꯤ ꯂꫭꯎꯕꯗ ꯉꯥꯏꯔꯤꯗ
ꯂꯣꯏꯔꯕꯣ
ꯂꯣꯏꯗꯤ ꯂꯣꯏꯔꯦ ꯑꯪ
ꯎꯝ
ꯀꯗꯥꯏꯩꯅꯣ
ꯑꯩꯣ ꯑꯆꯥꯄꯣꯠ ꯑꯃ ꯆꯥꯔꯝꯕꯅꯤꯅ ꯆꯥꯛ ꯂꯥꯛꯑꯝꯕꯩ ꯑꯃꯨꯛꯀ ꯑ
ꯎꯝ
ꯑꯩꯈꯣꯏ ꯊꯔꯣꯏ ꯏꯆꯥ ꯌꯦꯡꯁꯥꯏ
ꯑꯩꯈꯣꯏꯒꯤ ꯀꯩꯅꯣꯒꯤ ꯃꯣꯏ ꯄꯩꯁꯥꯒꯤ ꯁꯤꯁꯇꯦꯝꯁꯦ ꯑꯩ ꯒ꯭ꯌꯥꯟ ꯇꯥꯗꯦꯕꯣ ꯀꯣꯜ ꯑꯃ ꯇꯧꯔ ꯀꯣꯜ ꯍꯥ ꯑꯣꯀꯦ ꯑꯣꯀꯦ ꯑꯣꯀꯤ ꯋꯥꯛꯇ
ꯎ
ꯑꯁ ꯑꯗꯨꯔꯦꯟ ꯑꯃꯗ ꯁꯂꯔꯁꯤꯦ
ꯑꯗꯨꯒꯨꯝꯕ ꯃꯅꯨꯡꯒꯤ ꯋꯥꯔꯤꯗꯨꯗꯤ ꯍꯣꯔꯦꯟ
ꯎꯝ ꯍ ꯍ ꯍ ꯍ ꯐꯗ ꯎ
ꯉꯁꯥꯏ ꯊꯔꯣꯏ ꯆꯥꯏ ꯑꯩꯈꯣꯏꯗꯤ
ꯑꯣ ꯍꯣ ꯑꯁ ꯅꯣꯏ ꯑꯗꯨꯗꯕꯨ ꯊꯋꯥꯏ ꯐꯪꯕ꯭ꯔꯅꯦ
ꯂꯧꯕꯨꯛꯀꯤ ꯊꯧꯔꯣꯏꯀꯣ
ꯑꯣꯀꯦ ꯑꯣꯀꯦ
ꯍꯣꯏ ꯁꯤꯗ ꯆꯤꯡ ꯌꯥꯝ ꯂꯩ ꯑꯗꯨꯅ ꯁꯤꯂꯣꯡꯗꯗꯤ
ꯑ ꯍ ꯍ ꯍ
ꯅꯣꯕꯨꯛ ꯁꯥꯥꯏꯀ ꯆꯂ ꯆꯤꯔ ꯎꯕꯥꯏꯇꯥꯔꯦ ꯍꯣꯏꯅꯦ ꯊꯕ
ꯅ ꯂꯩꯅꯦ
ꯊ ꯍꯒ ꯑꯩꯈꯣꯏꯅ ꯊꯤꯔꯒ ꯄꯨꯔꯛꯑꯒ ꯊꯣꯡꯉ ꯆꯥꯔꯤꯅꯤ
ꯅꯪꯅꯦ ꯂꯩ ꯏꯣ ꯀꯩꯅꯣ ꯍꯥꯏ ꯇꯔꯣ ꯃꯅꯤꯄꯨꯔꯔꯤ ꯃꯁꯥꯡ ꯍꯥꯏꯇꯥꯔꯦ
ꯃꯅꯤꯄꯨꯔ ꯃꯇꯥꯡ ꯉꯥꯛꯀꯅꯤ
ꯑꯣ ꯑꯣ ꯀ ꯇꯔꯥ ꯎꯝ ꯐꯩꯅ ꯑꯗꯨꯗꯤ
ꯎꯝ
ꯃꯣꯏꯁꯤꯂꯣꯏ ꯀꯣꯆꯤꯡ
ꯃꯣꯏꯁꯦ ꯑ ꯑꯉꯥꯡ ꯌꯥꯎ ꯑꯉꯥꯡꯁꯤꯡ ꯌꯥꯎꯋꯗ ꯄꯨꯂꯤꯁꯇꯥ ꯂꯣꯏꯁꯁꯤꯀꯣ ꯑꯃ ꯍꯗ ꯃꯤ ꯑꯍꯨꯝ ꯃꯔꯤꯔꯨꯝꯕꯗꯤ ꯑꯩꯈꯣꯏꯝ ꯊꯥꯔ ꯂꯩꯕ ꯑꯅꯝꯕ ꯑꯉꯥꯡꯁꯤꯡ
ꯂꯈ꯭ꯔꯕꯅꯤꯅꯦ ꯑꯦꯁ ꯕꯤ ꯑꯁ ꯄꯤ ꯑꯣꯗ ꯂꯥꯛꯈ꯭ꯔꯕꯅꯦ ꯈꯪ꯭ꯔꯣ
ꯍ ꯀꯅꯤ ꯑꯁꯥꯏ ꯀ
ꯍ ꯑꯩꯁꯨ ꯊꯥꯖꯤꯟꯒꯦ ꯇꯧꯕ ꯅꯡ ꯊꯔꯣꯏꯗꯔꯣ ꯚꯦꯀꯦꯟꯁꯤ ꯌꯥꯝꯃꯦ ꯍꯟꯗꯛꯣ ꯑꯩꯗꯤ ꯑꯩꯁ ꯊꯥꯖꯤꯟꯒꯦ ꯇꯧ ꯑꯗꯣ ꯃꯦꯠꯁꯀꯤꯗꯣ ꯈꯔ ꯅꯣꯏꯗ ꯈꯔ ꯄꯥꯉꯦ ꯑꯩ ꯃꯦꯠꯁ ꯃꯦꯠꯁ ꯈꯔ ꯃꯣꯏꯒꯤꯁꯦ ꯀꯔꯝꯕꯅ ꯂꯨꯒꯦ ꯑꯝꯇ ꯍꯥꯏꯔꯛꯑꯣꯅꯦ ꯃꯦꯠꯁꯅ ꯂꯨꯕ꯭ꯔꯥ ꯅꯠꯇ꯭ꯔꯒ ꯔꯤꯖꯅꯤꯡꯅ ꯂꯨꯕ꯭ꯔꯥ ꯑꯡ ꯇꯥ ꯍꯥꯏꯔꯀꯑꯣꯅꯦ ꯅꯡꯅꯥ
ꯄꯕꯣꯁꯦ ꯄꯤꯌꯣꯔꯁꯦ ꯑꯩꯁꯨ ꯄꯤꯌꯣꯔꯗꯤ ꯄꯥꯛ ꯊꯥꯗꯔꯤꯕꯀꯣ ꯍꯜꯂꯣ ꯇꯥꯕꯔꯣ ꯀꯛꯇꯤ ꯊꯥꯏꯌꯦ ꯄꯤꯌꯑꯣꯗꯤ ꯄꯛ ꯊꯥꯗꯦꯕ ꯉꯔꯪꯡꯒꯦꯗꯣ ꯍꯣꯌ
ꯑꯥ ꯑꯗꯨ ꯑꯗꯨ ꯀꯥꯜꯛ ꯂꯦꯕꯦꯜ ꯁꯨ ꯂꯥꯛꯀꯅꯦꯕ ꯑꯍꯥꯟꯕꯗꯗꯤ
ꯀ꯭ꯂꯥꯛꯀꯤ ꯂꯦꯕꯔ ꯑꯣꯏꯁꯨ ꯈꯤꯇꯪ ꯂꯥꯛ ꯋꯥꯡ ꯒꯅꯤ
ꯀꯩꯅꯥ ꯂꯨꯒꯦ ꯎꯝ
ꯁꯇꯟ ꯐꯂꯞ
ꯑꯣꯀꯦ ꯑꯣꯀꯦ
ꯑꯗꯨꯁ
ꯈꯔꯥ ꯀꯥꯅꯩꯗꯅ ꯐꯁꯄ ꯌꯥꯕ ꯎꯝ
ꯑ ꯏꯪꯂꯤꯁ ꯆꯝ ꯂꯨꯏꯕꯅꯤ ꯑꯩꯒꯤ ꯗꯕꯣꯏ ꯏꯡꯂꯤꯁ ꯌꯥꯝ ꯂꯨꯏꯌꯦ
ꯏꯡꯂꯤꯁ ꯂꯨꯕ꯭ꯔꯥ
ꯑꯩꯗꯃꯛꯇꯤ ꯏꯡꯂꯤꯁ ꯌꯥꯝ ꯂꯨꯏꯌꯦ ꯎꯝ ꯃꯦꯠꯁꯇꯦ ꯃꯦꯠ ꯃꯦꯠꯁꯁꯨ ꯈꯔ ꯂꯨꯏꯌꯦ ꯑꯗꯨ ꯔꯤꯗꯤꯡ ꯔꯤꯖꯅꯤꯡꯗꯤ ꯂꯥꯏꯌꯦ ꯎꯝ ꯉꯗꯤꯀꯣ
ꯔꯦꯖꯤꯡ ꯂꯥꯏꯕ꯭ꯔꯣ ꯍꯨꯝ ꯍꯨꯝ ꯍꯨꯝ
ꯍꯣꯏ ꯄꯔꯥꯂꯤꯝ ꯀꯤꯗꯤ ꯂꯥꯏꯕꯅꯤ ꯂꯥꯌꯦ ꯐ꯭ꯔꯤꯝ ꯐ꯭ꯔꯤꯂꯤꯝ ꯐꯦꯕꯔꯒꯤꯗꯤ ꯂꯥꯛꯑꯦ ꯑꯗꯨꯝ ꯎ
ꯑꯣ ꯑꯩꯅ ꯀꯩꯅꯣ ꯊꯥꯔꯝꯕꯗꯣ ꯑꯥꯏ ꯗꯤ ꯕꯤ ꯑꯥꯏꯒꯤ ꯊꯥꯔꯝꯕꯗꯣ
ꯍꯣꯏ
ꯑꯥꯏ ꯗꯤ ꯕꯤ ꯑꯥꯏ ꯊꯥꯕꯗꯨꯗꯤ ꯀꯩꯅꯣ ꯂꯨꯏꯌꯦꯕ ꯂꯥꯏꯛ ꯔꯤꯖꯅꯤꯡ ꯌꯥꯝ ꯂꯨꯏꯑꯕ ꯃꯣꯏꯗꯤ
ꯑꯣꯍꯣꯠ
ꯀꯩꯅꯣꯗꯤ ꯃꯦꯁ ꯈꯔ ꯂꯥꯛꯑꯦꯕ ꯎꯝ
ꯄ꯭ꯔꯤꯟꯁꯀꯤ ꯔꯤꯖꯅꯤꯡꯗꯤ ꯂꯣꯏ ꯂꯥꯛꯑꯗ ꯁꯤꯖꯦꯜꯒꯤ ꯑꯣꯏꯅꯣ ꯑꯥꯏ ꯕꯤ ꯄꯤ ꯑꯦꯁ ꯂꯔ ꯃꯥ ꯑꯦꯁ ꯄ ꯑꯣꯏꯧꯔ ꯑꯗꯨꯝꯏꯅ ꯃꯤꯁꯅꯦꯔꯤ
ꯎꯝ ꯑꯗꯨꯅꯦ ꯑꯩꯁꯨ ꯑꯦꯁ ꯕꯤ ꯑꯥꯏꯗꯤ ꯊꯥꯗ꯭ꯔꯦꯕ ꯅꯪ ꯊꯥꯅꯤꯡꯉꯥꯏꯒꯤꯗꯤ ꯀꯩꯅꯣ ꯇꯧꯈ꯭ꯔꯕ ꯑꯩꯅ ꯐꯣꯝ ꯊꯥꯔꯨꯔꯒ ꯑꯩꯁꯦ ꯊꯥꯗꯕ ꯇꯧꯋꯦꯕꯀꯣ ꯃꯔꯛ ꯑꯃꯗ ꯑꯦꯁ ꯑ ꯀꯩꯅꯣꯒꯤ ꯑꯦꯁ ꯕꯤ ꯑꯥꯏ ꯄꯤ ꯑꯣ ꯂꯁ ꯑꯗꯣ ꯍꯟꯗꯛ ꯑꯝꯇ ꯇ꯭ꯔꯥꯏ ꯇꯧꯒꯦ ꯇꯧꯕꯩꯁꯨ ꯑꯟ ꯀ꯭ꯂꯥꯛ ꯑꯦꯛꯖꯝꯁ ꯑ ꯀ꯭ꯋꯁꯟ ꯥꯏꯅꯦ
ꯑꯣ ꯍꯧꯕꯁ
ꯌꯥ ꯌꯥ ꯌꯥꯝ ꯊꯨꯅ ꯍꯧꯗꯣꯔꯤꯕꯣꯏ ꯃꯣꯏꯕ ꯃꯣꯏ ꯑꯦꯛꯖꯥꯝꯁꯦ
ꯒꯤꯗꯤ ꯊꯨꯕꯅꯦ
ꯎꯝ ꯑꯗ ꯑꯝꯇ ꯐꯣꯀꯁ ꯈꯔ ꯄꯤ ꯃꯣꯏꯗꯤ ꯆꯍꯤ ꯑꯃꯗ ꯂꯣꯏꯅ ꯆꯍꯤ ꯑꯃꯒꯤ ꯃꯅꯨꯡꯗ ꯈꯟꯗꯕ ꯌꯥꯗꯦꯅꯦ ꯃꯣꯏ
ꯍꯣꯏ ꯃꯥꯅꯤ ꯊꯒꯤ ꯇꯅꯅ
ꯂꯦ ꯇ ꯎ ꯌꯥꯗꯦꯕ
ꯍꯣꯏ
ꯎꯝ ꯍꯝ
ꯄꯕꯤꯔꯣꯗꯤ ꯌꯥꯝ ꯋꯥꯕ ꯊꯕꯛꯅꯤꯍꯦ
ꯍꯥꯎ ꯍꯣꯏ ꯍꯣꯏ ꯎꯝ ꯑꯇꯩꯗꯤ ꯊꯥ ꯇꯔꯨꯛ ꯊꯥ ꯇꯔꯨꯛ ꯂꯩꯔ ꯄꯤꯕꯅꯤꯅ ꯋꯥꯏꯑꯦꯕ ꯎꯝ ꯌꯦꯡ ꯇꯥꯔꯦꯗꯅꯗ ꯁꯨꯝ ꯈꯔ ꯈꯔ ꯊꯥꯖꯤꯟꯒꯦ ꯇꯧꯕ ꯑꯩ ꯍꯣꯔꯇꯤꯀꯜꯆꯔꯒꯤꯁꯨ ꯊꯥꯖꯤꯟꯒꯦ ꯇꯧꯕ
ꯑꯣ
ꯅ ꯃꯅꯤꯄꯨꯔ ꯀꯗꯣ ꯑꯗꯨꯗꯣ ꯑꯣꯟꯂꯥꯏꯟꯗꯁꯨ ꯇꯧꯕ ꯌꯥꯏ ꯍꯦꯅꯦ ꯃꯣꯏ ꯏꯁꯄꯣꯟꯁꯔꯤꯡꯗꯣ
ꯑꯗꯨꯅꯦ ꯃꯇꯥ ꯅ ꯀꯣꯔꯁꯦꯁ ꯆꯅꯤꯅꯦ
ꯄ꯭ꯔꯣꯁꯦꯁꯇꯨ ꯈꯔ ꯆꯪꯉꯦ ꯑꯗꯨ ꯑꯣꯏꯔꯁꯨ ꯑꯩꯗꯤ ꯗꯥꯏꯔꯦꯛ ꯑꯩꯈꯣꯏ ꯏꯆꯦ ꯂꯧꯍꯜꯂꯒ ꯑꯗꯨꯝ ꯊꯥꯔꯒ ꯏꯃꯥꯟꯅꯕ ꯊꯥꯍꯜꯂꯒꯦꯕ ꯊꯥꯕ ꯑꯗꯨꯗꯤ ꯅꯣꯏ ꯗꯣꯀꯨꯃꯦꯟ ꯐꯣꯇꯣ ꯂꯣꯏ ꯀꯥꯞꯄꯒꯀꯣ
ꯊꯤ ꯆ ꯆꯤ ꯆꯥꯡꯅꯤ ꯆꯥꯡꯉ ꯥꯏ ꯇꯥꯔ
ꯆꯪꯉꯦ ꯆꯪꯉꯦ ꯆꯪꯦ ꯆꯦ ꯑꯩ ꯏꯟꯀꯝ ꯏ ꯀꯝꯗꯤ ꯆꯪꯗꯦꯗ ꯇ꯭ꯔꯥꯄꯨꯗꯤ ꯆꯪꯉꯦꯗ꯭ꯔꯔꯇꯦꯠꯨꯗꯤ
ꯎꯝ ꯣꯔꯦ ꯍꯣꯏ ꯍꯁꯤꯗꯦ
ꯌꯦꯡꯉꯔꯣꯏꯗ ꯑꯩ ꯅꯨꯄꯥ ꯑꯃ ꯇꯤꯝ ꯌꯥꯎꯗꯣꯏꯗ
ꯁꯟ ꯑꯐ꯭ꯔꯤꯀꯥ ꯃꯥ ꯂꯩꯅꯦ
ꯁꯔꯦ ꯐꯖꯥ ꯆ ꯆꯅꯒ ꯁꯅ ꯃꯥꯅꯦ ꯀꯩ ꯁꯤ ꯔꯤꯄꯕ꯭ꯂꯤꯛ ꯍꯥꯏꯕ꯭ꯔꯥ ꯁꯤꯔꯃꯝ ꯃ ꯆꯈ꯭ꯔꯕꯅꯦꯦ
ꯆꯦꯠ ꯔꯤꯄꯕ꯭ꯂꯤꯀꯥ
ꯁꯤ ꯔꯤꯄꯕ꯭ꯂꯤꯛ ꯅꯥꯝꯃ ꯆꯥꯟꯅꯈꯤꯕꯒꯨꯝ ꯇꯥꯅꯦ꯭ꯔꯦ
ꯑꯣ
ꯗꯤ ꯊ꯭ꯔꯣꯅ ꯃꯊꯛ ꯔꯣꯅꯥꯜꯗꯣꯒꯤ ꯉꯥꯏꯔꯒꯦ ꯑꯗꯨꯗ ꯐꯖꯕ ꯐꯖꯗꯕ ꯌꯦꯡꯉꯦ
ꯀ ꯋꯥꯣ ꯀꯞꯖꯦ ꯀꯅꯥꯅ ꯂꯧꯎꯗꯅꯤ ꯀꯗꯔꯦ
ꯌꯥꯗ꯭ꯔꯦꯗ ꯍꯣꯞ ꯂꯩꯕꯁꯨ ꯌꯥꯗ꯭ꯔꯦꯗ ꯖꯔꯃꯅꯤ ꯈꯔ ꯂꯩꯌꯦ ꯖꯔꯃꯅꯤ ꯈꯛꯇ ꯉꯥꯏꯔꯦ ꯑꯣꯞ ꯆꯥꯎꯔꯦ ꯑꯗꯣ ꯒꯣꯜꯗꯣ ꯃꯣꯏ ꯁ꯭ꯄꯨꯟꯕꯨꯗꯤ ꯌꯥꯔꯣꯏꯌꯦ ꯁ꯭ꯄꯦꯟꯗꯤ ꯖꯦꯔꯣ ꯂꯩꯍꯧꯔꯦ, ꯔꯣꯅꯥꯜꯗꯣ ꯈꯣꯏꯅ ꯍꯦꯜꯂꯦ ꯁ꯭ꯄꯦꯟꯒꯤ ꯀꯩꯅꯣ ꯌꯥꯝ ꯅꯦꯝꯃꯦ꯫ ꯀꯩꯅꯣ
ꯖꯔꯃꯥꯅꯤ
ꯑꯖꯔ ꯖꯔꯃꯅꯤꯗꯤ ꯇꯔꯦꯠꯅꯦ ꯃꯣꯏꯅꯤ ꯍꯦꯜꯂꯦ꯫ ꯌꯎ
ꯍꯣꯏ ꯑꯗꯨꯕꯨꯁꯨ ꯖꯔꯃꯅꯤꯖꯠ ꯑꯗꯨꯝ ꯂꯩꯕ ꯁꯥꯕ ꯋꯥꯅꯤ ꯍꯧꯔꯦꯟ ꯅꯣꯛꯑꯧꯠ ꯔꯎꯧ ꯄꯨꯝꯕ ꯌꯧꯕ꯭ꯔ ꯌꯦꯡꯉꯣ ꯄꯣꯔꯅꯤ ꯃꯣꯏꯁꯨ
ꯑꯗꯣ ꯈꯪꯗꯦ ꯃꯣꯏꯁꯨ ꯀꯅꯥ ꯑꯗꯨ ꯑꯩꯗꯤ ꯖꯔꯃꯅꯤꯒꯤ ꯇꯤꯝꯁꯤ ꯁꯨꯝ ꯐꯗꯤ ꯐꯖꯩꯅ ꯈꯜꯂꯦꯕ ꯏꯁꯥꯅ ꯍꯥꯏꯗꯤ ꯃꯣꯏꯗ ꯍꯥꯟꯅꯗꯒꯤ ꯁꯨꯝ ꯐꯖꯩ ꯃꯣꯏ ꯃꯣꯏ ꯇꯦꯛꯇꯤꯛꯁꯇꯣ ꯋꯠꯇꯦꯕ ꯃꯣꯏꯗꯤ
ꯗꯨꯅꯦ
ꯑꯗꯨꯒ
ꯑꯗꯨ ꯄ꯭ꯂꯦꯌꯔꯁꯤꯡꯁꯦ
ꯑꯥ
ꯒꯔꯃꯅꯒꯤ ꯄ꯭ꯂꯦꯌꯔꯁꯤꯡꯁꯦ ꯑꯅꯝꯕ
ꯍꯣ ꯍꯣꯏ ꯍꯣꯏ ꯑꯗꯨꯃꯥꯏ ꯍꯥꯏꯌꯦ ꯃꯁꯛ ꯈꯪꯕ ꯑꯝꯇ ꯌꯥꯎꯗ꯭ꯔ‌ꯦ ꯑꯩꯗꯤ ꯁꯥꯟꯅꯕ
ꯑꯈꯣꯏꯅ ꯁꯛ ꯈꯪꯕ ꯑꯝꯇ ꯌꯥꯎꯗ꯭ꯔꯦꯕ ꯫ ꯀꯤꯄꯔ ꯉꯥꯛꯇ ꯉꯥꯏꯔ‌ꯦ꯫
ꯎꯝ ꯍꯨꯝ ꯑꯗꯨꯃꯥꯏ ꯍꯥꯏ ꯑꯗꯨꯃꯥꯏ ꯍꯥꯏ ꯑꯗꯣ ꯌꯦꯡ ꯇꯥꯔꯦꯗꯅ ꯀꯩꯅꯣ ꯑꯥ ꯄ꯭ꯔꫭꯇꯣ ꯑꯥ ꯍꯧꯖꯤꯛ ꯍꯧꯖꯤꯛꯁꯦ ꯑꯩꯗꯣ ꯑꯩꯅ ꯈꯔ ꯂꯩꯕꯁꯦ ꯑꯩꯗꯤ ꯐ꯭ꯔꯥꯟꯁꯇ ꯍꯣꯞ ꯆꯥꯎꯅ ꯂꯩꯔꯤꯌꯦ꯫
ꯑꯁ ꯄ꯭ꯔꯥꯟꯁꯨ ꯐꯖ ꯗ‌ꯦꯗ
ꯐꯖꯗ꯭ꯔꯕꯅꯦ? ꯑꯩꯗꯤ ꯐ꯭ꯔꯥꯟꯁ ꯍꯣꯞ ꯆꯥꯎꯅ ꯂꯩꯌꯦꯅꯦ꯫
ꯇꯣ ꯑꯦꯝꯕꯥꯞꯄꯦꯁꯤ ꯌꯥꯗ‌ꯦꯅ‌ꯦ ꯏꯒꯣ ꯌꯥꯝ ꯋꯥꯡꯉꯦ ꯍꯥꯏ꯫
ꯑꯥ ꯃꯥꯕꯨꯗꯤ ꯒꯣꯒꯤ ꯃꯤꯅꯤꯗꯅ ꯑꯦꯝꯕꯥꯞꯄꯦꯒ ꯚ‌ꯦꯅꯦꯁꯦꯁꯀꯗꯣ ꯂꯣꯏ ꯏꯒꯣ ꯉꯥꯛꯇꯅꯦ ꯀꯩꯅꯣ꯫ ꯑꯦ ꯚ‌ꯦꯅ‌ꯦꯁ‌ꯦꯁꯍꯥꯏ ꯑꯃ ꯀꯩꯅꯣꯗꯣ ꯑꯗꯣ ꯑꯩꯅ ꯑꯩꯅ ꯐ꯭ꯔꯥꯟꯁꯇ ꯄꯥꯝꯕꯗ ꯐ꯭ꯔꯥꯟꯁꯇ ꯁꯥꯊꯤ ꯁꯥꯊꯤ ꯃꯤ ꯌꯥꯎꯋꯦꯕ ꯍꯥꯏꯗꯤ ꯑꯥ ꯑꯦꯝꯕꯥꯞꯄ‌ꯦ ꯂꯩꯔꯦꯗꯅ ꯑꯗꯨꯗꯒꯤ ꯑꯃ ꯀꯩꯅꯣꯗꯣ ꯀꯔꯤ ꯖꯦ ꯑꯥꯔ ꯀꯩꯅꯣꯗꯣ ꯀꯩꯕ ꯑꯥ ꯀꯩꯕ ꯑꯃ ꯑꯃ ꯂꯩꯕꯅꯦ ꯃꯣꯏꯗ ꯑꯗꯨꯒ ꯑꯗꯨꯁꯨ ꯂꯩꯔꯦ ꯗꯦꯗꯥ ꯀꯥꯟꯇꯦ ꯌꯥꯎꯔꯦ ꯄꯣꯛꯕꯥ ꯌꯥꯎꯔꯦ ꯀꯥꯟꯇ‌ꯦꯁꯦ ꯐꯥ ꯍꯣꯏ ꯀꯥꯟꯇ‌ꯦꯗꯤ ꯐꯖꯩꯑꯦꯕ, ꯀꯥꯟꯇ‌ꯦꯗꯤ ꯃꯩꯅꯦ꯫
ꯎꯝ ꯐ꯭ꯔꯥꯟꯁꯀꯤ ꯃꯤꯁꯨ ꯑꯅꯝꯕ ꯁꯤꯟꯒ꯭ꯔꯦꯗ꯫
ꯎꯝ꯫ ꯑꯗꯨ ꯃꯣꯏꯒꯤ ꯁꯥꯟꯅꯕꯁꯤꯡꯗꯣ ꯃꯣꯏꯒꯤ ꯃꯣꯏꯒꯤ ꯄ꯭ꯂꯦꯌꯔ ꯍꯧꯖꯤꯛ ꯑꯅꯧ ꯑꯅꯧꯕ꯫ ꯁꯤꯡꯗꯣ꯫ ꯑꯗꯨꯁꯨ ꯑꯀꯂꯞ ꯑꯐꯥꯎ꯫ ꯍꫭꯜꯗ ꯂꫭꯜ ꯁꯥꯅꯕ ꯉꯥꯇꯅ‌ꯦꯕ꯫
ꯍꯣꯏ ꯑꯗ ꯕꯦꯟꯖꯤꯃꯥ ꯕꯦꯟꯖꯤꯃꯥꯁꯨ ꯌꯥꯎꯗ꯭ꯔꯦ ꯖꯤꯔꯣꯠꯁꯨ ꯌꯥꯎꯗ꯭ꯔꯦ꯫ ꯖꯤꯔꯣꯠꯁꯨ ꯌꯥꯎꯗ꯭ꯔꯦ꯫
ꯃꯣꯏ ꯃꯇꯝ ꯂꯣꯏꯔꯦꯗ ꯌꯥꯗ꯭ꯔꯦꯗ꯫
ꯑꯗꯨꯕꯨ ꯒ꯭ꯔꯤꯁꯃꯟ ꯌꯥꯎꯔꯤꯕ꯭ꯔꯣ꯫
ꯒꯁꯃꯦꯟ ꯌꯥꯎꯗ꯭ꯔꯦ ꯃꯥꯗꯤ ꯀꯨꯏꯔ‌ꯦ ꯃꯃꯥꯡ ꯀꯩꯅꯣꯗꯩ ꯌꯥꯎꯗ꯭ꯔꯥꯒꯨꯝ ꯇꯧꯅꯤ꯫
ꯀꯩꯒꯤꯅꯣ ꯃꯥ ꯆꯍꯤ ꯌꯥꯝ ꯅꯧꯔꯤꯌꯦ ꯑꯗꯨ ꯅꯨꯄꯥꯗꯨꯗꯤ꯫
ꯈꯟꯗ‌ꯦ ꯈꯪꯗꯦ ꯁꯦꯂꯦꯛꯁꯟ ꯇꯧꯕꯤꯗꯕ꯭ꯔꯥ ꯀꯩꯅꯣꯝ ꯇꯧꯑꯦꯕ꯫ ꯄꯥꯝꯃꯤꯉꫭ꯫
ꯐꯔꯟꯁ ꯁꯨ ꯃꯇꯝ ꯑꯃꯗ ꯅꯩꯔꯝꯃꯤ ꯀꯩꯅꯣ
ꯎꯝ ꯍꯟꯗꯛꯁꯦ ꯁꯨꯝ ꯑꯩꯒꯤ ꯍꯣꯞꯅꯦꯗ ꯈꯟꯕ ꯈꯟꯗꯕꯅꯣ ꯈꯪꯗꯦ ꯑꯩ ꯐ꯭ꯔꯥꯟꯁ ꯑꯃ ꯍꯣꯞ ꯊꯝꯃꯦꯕꯀꯣ ꯆꯥꯎꯅ
ꯎꯝ
ꯑꯗꯨꯒ ꯑꯇꯩꯗꯤ ꯁꯨꯝ ꯄꯥꯎꯁꯦ ꯐꯖꯅ ꯇꯥꯗꯦꯕ ꯑꯔꯖꯦꯟꯇꯤꯅꯥꯁꯦ ꯑꯔꯖꯦꯟꯇꯤꯅꯥꯁꯦ ꯍꯣꯄꯨ ꯑꯔꯖꯦꯟꯇꯤꯅꯥꯁꯦ ꯍꯣꯞ ꯊꯝꯃꯦꯕ ꯑꯩꯗꯤ ꯃꯦꯁꯤꯗꯣ ꯌꯦꯡꯅꯤꯡꯗꯦꯗ ꯉꯝꯃꯣꯏꯅ ꯈꯜꯂꯦ ꯏꯁꯥꯅ
ꯑꯥꯔꯖꯦꯟꯇꯤꯅꯥꯁꯨ ꯍꯥꯏꯐꯦꯠ ꯐꯖꯕꯅꯤꯍꯦ ꯗꯤꯁꯔ ꯗꯦ
ꯀꯅꯥ ꯀꯅꯥ ꯃꯣꯏ ꯀꯅꯥ ꯀꯅꯥ ꯐꯖꯕ ꯌꯥꯎꯔꯤꯒꯦ ꯃꯣꯏꯗꯨ ꯌꯥꯎꯗ꯭ꯔꯦꯗ ꯃꯣꯏꯗꯤ ꯗꯤ ꯃꯔꯦ ꯗꯤ ꯃꯔꯤꯌꯥ ꯌꯥꯎꯗ꯭ꯔꯕꯅꯤꯅ ꯑꯩ ꯊꯥꯖꯕ ꯋꯥꯠꯂꯦꯗ
ꯍꯣꯏ
ꯑꯩꯒꯤ ꯍꯣꯛꯇꯤ ꯗꯤꯃꯔꯤꯌꯥꯅꯦ ꯗꯤꯃꯔꯤꯌꯥ ꯌꯥꯎꯕꯩꯅꯦ ꯃꯣꯏ ꯅꯝ ꯐꯥꯎꯔꯤꯁꯦ ꯃꯔꯛ ꯑꯃꯗ ꯍꯧꯖꯤꯛꯇꯤ ꯗꯤꯃꯥꯔꯤꯌꯥ ꯁꯨ ꯇꯣꯛꯈ꯭ꯔꯦ ꯃꯣꯏꯗ ꯍꯧꯖꯤꯛ ꯀꯅꯥ ꯂꯩꯒꯦ ꯑꯥꯔꯖꯦꯟꯇꯤꯅꯥꯗꯕꯨ ꯃꯤꯕꯨ ꯃꯤꯁꯤ ꯈꯤꯇ ꯑꯣꯏꯔꯝꯅꯤ ꯑꯇꯩꯗ ꯑꯝꯇ ꯈꯪꯗꯦ
ꯎꯝ
ꯑꯗꯨꯒ ꯖꯔꯃꯅꯤ ꯍꯥꯏꯕꯁꯨ ꯑꯣꯏꯔꯣꯏ
ꯍꯣꯏ
ꯖꯔꯃꯅꯤꯁꯨ ꯆꯥꯞ ꯃꯅꯩ ꯄꯣꯇꯨꯒꯜ ꯀ ꯖ ꯑꯃꯃꯥꯝ ꯗ꯭ꯔꯣ ꯂꯣꯏ ꯆꯠꯂꯦ
ꯈꯪꯗꯦꯗ ꯍꯟꯗꯛꯀꯤ ꯇꯤꯝꯁꯦ ꯀꯩꯅꯣꯝ ꯇꯧꯋꯦꯗ ꯍꯟꯗꯛꯀꯤ ꯄ꯭ꯂꯦꯁꯦ ꯍꯌꯦ ꯑꯩꯈꯣꯏꯅ ꯑꯥꯎꯠ ꯑꯣꯐ ꯑꯦꯛꯁꯄꯦꯛꯇꯦꯁꯟ ꯂꯣꯏ ꯂꯩꯇ꯭ꯔꯣ ꯑꯩ ꯊꯥꯖꯗꯕꯗ ꯁꯨꯝ ꯀꯩ ꯍꯥꯏꯅꯤ ꯊꯥꯖꯗꯕ ꯄꯨꯈ꯭ꯔꯤꯗ ꯉꯥ ꯂꯩ ꯌꯦꯒꯨꯝꯅꯀꯣ ꯂꯩꯌꯦꯕ ꯑꯗꯨ
ꯈꯜꯂꯛꯑꯦꯅ
ꯑꯣꯍꯣ ꯍꯣꯏ ꯅ ꯌꯥꯁꯦ ꯍꯥꯏꯗꯤ ꯌꯦꯡꯉꯣ ꯕ꯭ꯔꯥꯖꯤꯜꯒꯗꯣ ꯑꯩꯈꯣꯏꯗꯤ ꯈꯔ ꯌꯥꯝꯅ ꯂꯧꯅꯤ ꯈꯜꯂꯝꯕꯅꯦ ꯑꯗꯨꯁꯨ ꯌꯦꯡꯉꯍꯗ꯭ꯔꯦ
ꯑꯗꯣ ꯄ꯭ꯂꯦꯌꯔꯁ ꯂꯣꯏ ꯁꯤꯟꯗꯣꯛꯑꯒ ꯌꯥꯗ꯭ꯔꯦꯗ ꯑꯅꯧꯕ ꯉꯥꯛꯇ ꯑꯉꯥꯡ ꯍꯥꯏꯗꯤ ꯌꯥꯅꯤ ꯑꯗꯨꯗꯤ
ꯑꯗꯣ ꯌꯥꯝꯃꯥ ꯦꯟꯁꯨ ꯌꯦꯡꯉꯑꯣ ꯒꯣꯜ ꯑꯃꯇ ꯆꯠꯂꯣ ꯍꯔꯥꯎꯒꯦ ꯒꯣꯜꯗ ꯑꯝꯇ ꯆꯟꯗꯦ ꯖꯦꯔꯣꯗ ꯑꯗꯨ ꯊꯥꯖꯕ ꯊꯥꯖꯕ ꯋꯥꯠꯂꯦꯕ ꯏꯁꯄꯦꯟꯒꯁꯨ ꯆꯥꯎꯅ ꯊꯝꯃꯝꯃꯤꯅꯦꯕ ꯍꯥꯏ ꯔꯦꯇꯤꯡꯅꯦ ꯏꯁꯄꯦꯟꯁꯦ
ꯑꯗꯨ ꯊꯥꯏꯅꯒꯤ ꯃꯤ ꯑꯇ ꯌꯥꯎ ꯅꯠꯇ꯭ꯔꯒ ꯑꯗꯨꯗꯤ ꯁꯤ ꯅ ꯅꯣꯏ ꯁꯤꯟꯗꯣꯛꯑꯗꯤ ꯍꯣꯡꯕ ꯇꯥꯕꯅꯤꯅ ꯄꯔꯐꯣꯔꯃꯦꯟꯁ ꯆ ꯇ꯭ꯔꯥ ꯔ꯭ꯔꯃꯣꯁ ꯎꯝ ꯏꯁꯄꯦꯟꯒꯤ ꯄ꯭ꯂꯦꯌꯔ ꯂꯤꯡꯕ ꯂꯤꯡꯕ ꯔꯥꯃꯣꯁ ꯆꯥꯕꯤ ꯑꯂꯣꯣꯟ
ꯌꯥꯎꯗ꯭ꯔ ꯌꯥꯎ
ꯀꯅꯥ ꯀꯅꯥ ꯅꯣꯏ ꯌꯥꯝ ꯂꯩꯌꯨꯝ ꯌꯥꯝ ꯂꯩꯗꯣꯏꯅꯣ ꯅꯣꯏꯒꯤ ꯀ ꯌꯥꯝꯃꯨꯛꯁꯨ ꯌꯥꯎꯗ꯭ꯔꯦ ꯀꯦꯁꯂꯥꯁꯇ ꯇꯧꯅꯤꯡ꯭ꯔꯣ ꯀꯤꯄꯔ ꯄꯁꯂꯥꯁ
ꯇꯁꯂ ꯑꯔꯂꯖꯔ ꯀꯗ
ꯀ꯭ꯂ꯭ꯂꯥꯁ ꯇꯧꯒꯦ
ꯌꯦꯁ ꯂꯥꯛꯑꯣꯦ ꯑ ꯈꯪꯗꯦ ꯈꯪꯗꯦ ꯌꯥꯎꯔꯝꯅꯤꯗ ꯃꯥꯗꯤ ꯎꯝ ꯎꯝ
ꯔꯦꯜꯃꯦꯦꯗ꯭ꯔꯤꯠꯀꯤ ꯀꯤꯞꯔ ꯑꯣꯏꯝꯃꯦ ꯀꯗꯅ ꯍꯥꯥꯟꯅꯗꯒꯤꯒꯤ
ꯎꯝ ꯍꯝꯝ ꯐꯋꯥꯏ ꯍꯥꯏꯕꯅꯤ ꯐ
ꯎꯝ
ꯍꯦꯗ ꯌꯦꯡ ꯇꯥꯔꯦꯒꯅ ꯄ꯭ꯔꯣꯇꯨꯒꯜꯁꯦ ꯍꯟꯗꯛ ꯈꯔ ꯉꯔꯥꯡ ꯉꯝꯃꯗꯤ ꯍ ꯍꯣꯏ ꯄꯣꯞ ꯆꯥꯎꯅ ꯂꯩꯔꯔꯕꯅꯤ ꯂꯩꯁꯦ ꯄꯣꯇꯨꯀꯜ ꯐꯥꯖꯕꯅꯤ
ꯗꯨꯁꯨꯃꯨ ꯀꯥꯏꯗꯦꯗꯥ ꯃꯣꯏ ꯗ꯭ꯔꯣ ꯆꯠꯄꯅꯤꯅꯀꯛ ꯄꯕꯃꯛ ꯇꯅꯠꯇꯦꯗꯅ ꯣꯜ ꯆꯅꯩꯕ ꯅ ꯑ
ꯎꯝ ꯃꯣꯏ ꯐꯖꯕꯅꯦ ꯃꯣꯏ ꯄꯥꯔꯇꯤ ꯂ ꯐꯖꯕꯅꯦ ꯊꯤꯕ ꯌꯥꯎꯗꯕꯅꯦ ꯑꯗꯣ ꯀꯩꯅꯣ ꯈꯪꯗꯦ ꯃꯣꯏꯅ ꯁꯥꯟꯅꯩꯗ